ꯍꯜꯂꯣ
ꯍ
ꯇꯥꯕ꯭ꯔꯣ
ꯍꯜꯂꯣ
ꯇꯥꯕ꯭ꯔꯣ
ꯑꯣ ꯐꯥꯏꯌꯦ ꯑꯣꯠ ꯁꯤ ꯇꯧꯔꯤꯉꯥꯏ ꯃꯊꯟꯇ ꯃꯨꯠꯈ꯭ꯔꯦ
ꯀꯌꯥꯃꯨꯛ ꯇꯥꯕ꯭ꯔꯥ ꯑꯗꯨꯏꯗꯤ
ꯌꯥꯝ ꯇꯥꯏ ꯋꯥꯊꯤꯗꯣ
ꯏꯁ ꯋꯥꯊꯤꯗꯤ ꯀꯥꯏꯅ ꯃꯤ ꯋꯥꯊꯤ ꯇꯧꯕ ꯅꯠꯇꯦ ꯃꯤ ꯑꯁꯦꯡ ꯁꯦꯡꯕ ꯍꯥꯏꯔꯒ ꯁꯦꯡ ꯃꯅꯦ
ꯑꯩꯒꯤ ꯇꯥꯛꯁ ꯑꯅꯤꯗꯤ ꯂꯣꯏꯍꯜꯂꯣ ꯑꯗꯨ ꯅꯪ
ꯑꯩ ꯁꯤ ꯂꯣꯏꯔꯒ ꯑꯃꯨꯛꯀ ꯀꯣꯜ ꯇꯧꯔꯛꯁꯤꯕ
ꯍꯣꯏ-ꯍꯣꯏ ꯐ꯭ꯔꯤ ꯇꯧꯔꯛꯄꯗꯤ ꯐ꯭ꯔꯤꯅꯦ
ꯍꯥꯥ
ꯐ꯭ꯔꯤ ꯇꯧꯔꯛꯄꯗꯤ ꯐ꯭ꯔꯤꯅꯦ ꯍꯥꯏꯕ
ꯑ ꯎꯝ ꯑꯩꯗꯣ ꯌꯥꯝ ꯂꯩꯕꯗꯨꯗꯒꯤ
ꯀꯔꯤꯒꯤꯔꯣ ꯅꯪ ꯈꯣꯟꯖꯦꯜꯗ ꯌꯥꯝ ꯅꯨꯡꯁꯤ ꯅꯨꯡꯉꯥꯏꯏꯅꯦ ꯌꯥꯝ ꯐꯖꯩꯅꯦ
ꯑꯦ ꯑꯦ ꯉꯁꯥꯏꯗꯤ ꯉꯥꯅꯨ ꯉꯥꯅꯨ ꯃꯥꯜꯂꯦ ꯍꯥꯏꯕ ꯅꯠꯇ꯭ꯔꯣ
ꯏꯁ ꯉꯁ꯭ꯋꯥꯏꯗꯒꯤꯩ ꯉꯥꯅꯨ ꯃꯥꯟꯕꯅꯦ ꯑꯗꯣ ꯍꯧꯖꯤꯛꯇꯤ ꯑꯃꯨꯛ ꯀꯩꯅꯣ ꯃꯥꯟꯈ꯭ꯔꯦ ꯑꯣ ꯃꯥ ꯔꯦꯖꯣ ꯎꯝ
ꯍ ꯎꯃꯥꯟ ꯂꯩꯔꯣ ꯅꯨꯡꯁꯤꯁꯦ
ꯉꯁꯤꯗ ꯀꯥ ꯆꯠꯂꯦ ꯍꯥꯏꯕ
ꯏꯁꯕꯨ ꯀꯣꯂꯦꯁꯨ ꯑꯂ
ꯏꯁ ꯗ꯭ꯔꯣꯣꯌꯤꯡ ꯌꯥꯎꯧꯕ꯭ꯔꯅ
ꯍꯣꯏ ꯗ꯭ꯔꯣꯣꯌꯤꯡ ꯑꯃꯋꯣꯏ
ꯀꯔꯤ ꯀꯔꯤ ꯀꯔꯤ ꯌꯦꯛꯑꯦ ꯑꯗꯨꯗꯤ ꯑꯩ ꯄꯤꯛꯆꯔꯒ ꯌꯦꯛꯇꯔꯛꯑꯣ
ꯍꯝ ꯅꯪꯕꯔꯤ ꯈ
ꯅꯪꯗꯣ ꯈꯔ ꯀꯟ ꯈꯔ ꯀꯟꯅ ꯀꯟꯅ ꯉꯥꯡꯉꯦ
ꯇꯥꯜꯒꯥꯎ
ꯃꯤ ꯁꯤꯔꯣꯏꯌꯦꯦ ꯅꯪ ꯈꯣꯟꯖꯦꯜ ꯇꯥꯔ ꯀꯥꯟꯁꯤꯗ
ꯇꯥꯗ꯭ꯔꯣ
ꯇꯥꯗꯔꯦ
ꯑꯥ
ꯅꯪꯁꯦ ꯅꯪꯒꯤ ꯃꯈꯣꯟꯗꯣ ꯃꯤ ꯑꯃꯒꯤ ꯃꯈꯣꯟꯜꯒꯌꯥꯝ ꯃꯥꯟꯅꯩꯌꯦ
ꯀꯔꯤ
ꯃꯊꯤꯁꯨ ꯌꯥꯝ ꯇꯧꯕ ꯍꯥꯏꯕ ꯃꯤ ꯑꯃ ꯌꯥꯝ ꯃꯥꯟꯕ ꯅꯪꯒꯤ ꯃ ꯐꯣꯟꯗꯣ ꯑꯁꯦꯡꯕꯅꯦ ꯅꯪꯕꯨ ꯍꯥꯏꯕ ꯅꯠꯇꯦ ꯑꯗꯨꯝ ꯌꯥꯝ ꯃꯥꯜꯂꯦ ꯍꯥꯏꯕ
ꯑꯗꯨ ꯃꯥꯗꯣ ꯑꯩꯅꯦ
ꯎ
ꯑ
ꯃꯥꯗꯣ ꯅꯪ ꯑꯣꯏꯕ ꯌꯥꯗꯦꯅꯦ
ꯃꯥꯗꯣ ꯑꯩꯅꯦ ꯑꯩꯗꯣ ꯃꯥꯅꯦ
ꯃꯤꯔꯪ
ꯅꯪ ꯍꯪꯗ꯭ꯔꯥꯒꯥ
ꯍ
ꯍꯌꯦꯡꯗꯤ ꯅꯪ ꯀꯣꯂꯦꯖ ꯆꯠꯀꯅꯤ ꯄꯨꯡ ꯀꯌꯥꯗ ꯆꯠꯇꯣꯏꯅꯣ
ꯍꯤꯟꯗꯤ ꯆꯂꯣꯏ ꯂꯣꯏꯔꯦ
ꯎꯝ ꯑꯩꯗꯤ ꯌꯥꯝꯅ ꯃꯔꯝ ꯑꯩꯗꯤ ꯌꯥꯝꯅ ꯃꯔꯝ ꯑꯣꯄ꯭ꯔꯥ ꯈꯜꯂ ꯂꯩꯔ ꯃꯦꯁꯤ ꯀꯦ ꯆꯂꯦ ꯆꯂꯔ ꯉꯁꯤ ꯆꯠꯂꯒ ꯉꯍꯩ ꯌꯥꯏꯩꯅ
ꯂꯣꯏꯔꯒ ꯀꯃꯥꯏꯅ ꯑꯃꯨꯛꯀ ꯆꯠꯀꯦꯔꯣ ꯑꯦꯛꯖꯥꯝ ꯑꯦꯛꯖꯥꯝ ꯃꯔꯦꯡ ꯑꯩꯅꯀ ꯑꯦꯠꯃꯤꯁꯟ ꯇꯧꯔꯒ ꯆꯠ ꯂꯄꯥ ꯍꯧꯔꯅꯤ ꯑꯦꯠꯃꯤꯁꯟ ꯍꯧꯗ꯭ꯔꯤꯑ
ꯑꯦꯠꯃꯤꯁꯟ ꯇꯧꯅꯤꯡꯉꯥꯏꯗꯣ ꯑꯩꯉꯣꯟꯗ ꯄꯩꯁꯥ ꯊꯥꯔꯛꯑꯣ ꯀꯗꯧꯕꯤꯒꯦ
ꯅꯤ ꯇ
ꯎꯝ ꯂꯧꯗ ꯇꯝꯒꯗꯧ ꯃꯥꯜꯂꯦ ꯅꯪꯒꯤ ꯁ꯭ꯀꯨꯜꯁꯤꯗꯤ ꯂꯧ ꯂꯤꯡꯕꯒꯨꯝꯕ
ꯂꯧꯗꯤ ꯂꯤꯡꯗꯦ
ꯎꯝ
ꯅꯠꯇꯦ ꯑꯩ ꯇꯧꯔ ꯗꯤꯁꯀꯥꯎꯟ ꯇꯧꯕꯅꯤꯍꯦ
ꯌꯥꯔꯦꯍꯦ ꯗꯤꯁꯀꯥꯎꯟꯒꯥ ꯄꯥꯝꯗꯦ
ꯗꯤꯁꯀꯥꯎꯟꯒ ꯄꯥꯝꯗꯦ ꯑꯗꯨꯗꯤ ꯈꯔ ꯍꯥꯞꯄꯒ ꯊꯥꯔꯛꯑꯣ ꯑꯗꯨꯗꯤ ꯑꯩꯉꯣꯟꯗ ꯌꯥꯔꯦꯀꯣ ꯑꯗꯨꯗꯤ
ꯍꯥꯞꯄꯁꯨ ꯄꯥꯝꯗꯦ ꯗꯤꯁꯀꯥꯎꯟꯁꯨ ꯄꯥꯝꯗꯦ ꯑꯗꯨꯝ ꯐꯤꯛꯁꯇ ꯑꯣꯏꯅ ꯄꯥꯝꯃꯦ
ꯑꯗꯨ ꯌꯥꯗꯦ ꯍꯋꯥꯏ ꯆꯥꯕ꯭ꯔꯥ ꯅꯪ ꯉꯥꯁꯤ
ꯆꯥꯗꯦꯍꯦ
ꯅꯪ ꯉꯥꯁꯤ ꯍꯋꯥꯏ ꯆꯥꯕꯒꯤ ꯑꯣꯏꯔꯝꯅꯤ ꯌꯥꯝ ꯍꯋꯥꯏꯑ ꯅꯪꯗꯣ ꯍꯥꯋꯥꯏꯈ꯭ꯔꯦ ꯅꯪꯗꯨ
ꯑꯦ ꯕꯦꯔꯥꯒꯤꯅꯤ ꯕꯦꯔꯥꯒꯤ ꯃꯤꯅꯦ ꯅꯪꯁꯤꯗꯤ
ꯏꯁ ꯅꯠꯇꯦꯍꯦ ꯌꯥꯝꯅ ꯍꯋꯥꯏꯈ꯭ꯔꯦ ꯍꯥꯏꯕꯅꯤ
ꯎꯝ ꯎꯝ ꯎꯝ
ꯗꯣ
ꯍꯥꯥ
ꯍꯧꯖꯤꯛ ꯀꯩꯅꯣ ꯇꯥꯔꯛꯑꯗꯤ ꯅꯪ ꯀꯃꯥꯏꯅ ꯇꯧꯒꯗ꯭ꯔꯥ
ꯀꯩ
ꯎꯝ
ꯎꯝ ꯀꯩ ꯍꯥꯏꯕ
ꯍꯣꯏ
ꯑꯗꯨ
ꯅꯣꯏ ꯌꯨꯝꯗꯣꯀꯣ ꯀꯔꯤ ꯀꯔꯤ ꯑꯣꯏꯔꯁꯨ ꯀꯔꯤ ꯇꯥꯔꯛꯑꯗꯤ ꯅꯪ ꯀꯩꯗꯧꯒꯗ꯭ꯔꯣ ꯀꯔꯤ ꯀꯔꯤ ꯑꯣꯏꯔ ꯀꯔꯤ ꯀꯔꯤ ꯑꯣꯏꯔꯁꯨ ꯀꯔꯤ ꯇꯥꯔꯗꯤ ꯀꯔꯤ ꯇꯧꯒꯗ꯭ꯔꯣ ꯍꯥꯏꯕꯅꯪ
ꯌꯥꯔꯦ ꯑꯩꯗꯤ ꯁꯦꯔꯦꯁ ꯑꯣꯏꯅ ꯇꯥꯔ ꯂꯩꯔꯒ ꯋꯥꯊꯤ ꯑꯣꯏꯔ
ꯁꯦꯔꯦꯁꯅꯦꯍꯦ ꯃꯤ ꯁꯤꯔꯦꯁ ꯃꯤ ꯁꯦꯔꯦꯁ ꯍꯣꯏ ꯅꯥꯪꯅ ꯋꯥꯊꯤ ꯋꯥꯊꯤꯅ ꯉꯥ ꯍꯥꯏ ꯋꯥꯊꯤ ꯋꯥꯊꯤ ꯍꯦ
ꯑꯗꯨ ꯑꯩꯗꯤ ꯁꯦꯔꯦꯁꯇꯥ ꯁꯦꯔꯦꯁ ꯑꯃꯨꯛꯇꯪꯒ ꯋꯥꯔꯤ ꯁꯥꯔꯛꯑꯣꯅꯦ ꯍꯥꯎ
ꯁꯤꯗ ꯀꯥꯏ ꯎꯝ ꯈꯨꯝꯃꯣꯅ ꯑꯩ ꯑꯗꯨꯃꯥꯏꯅ ꯅꯪꯕꯨ ꯀꯧꯗꯦꯍꯦ
ꯎꯝ ꯌꯥꯗ ꯀ ꯍꯕ ꯑꯃ ꯀꯍ
ꯈꯥ ꯐꯪꯕ꯭ꯔꯥ ꯍꯥꯏꯕ
ꯉꯏꯈꯣꯀꯣ ꯑꯗꯨꯝ ꯄꯥꯏꯌꯨꯀꯣ ꯋꯥꯥꯊꯤ ꯇꯧ ꯉꯊꯤꯗ ꯄꯨꯔꯦꯛ ꯂꯧꯒꯦ ꯍꯥꯏꯅ ꯀꯣ ꯄꯥꯝꯗꯦ ꯑ ꯑꯜꯣ ꯎꯝꯉ
ꯍꯜꯂꯣ ꯎ ꯎꯝ
ꯎ
ꯑꯣ ꯑ ꯆ ꯇꯅꯤꯗ
ꯎ
ꯀꯅ ꯑꯦ ꯀꯥ ꯑꯃꯅꯦ ꯀꯕꯌꯥꯗ ꯑꯗꯨꯗꯒ ꯌꯥꯕ ꯇꯣ ꯎꯝ
ꯁꯦꯅꯥꯄꯇꯤꯒꯤ ꯑꯣꯛꯂꯣꯡ ꯈꯨꯜꯗ ꯂꯩꯕ ꯅꯒꯥ ꯑꯥꯔꯃꯤꯒꯤ ꯗꯦꯖꯤꯛꯅꯦꯇꯦꯠ ꯀꯦꯝꯞꯇ ꯑꯁꯥꯝ ꯔꯥꯏꯐꯜꯁ ꯆꯪꯁꯤꯟꯅꯕ ꯍꯣꯠꯅꯔꯛꯂꯦ ꯍꯥꯏꯕ ꯋꯥꯍꯧꯗꯒꯤ
ꯎꯝ ꯑꯣ ꯍ ꯏꯂꯀꯥ ꯂꯥꯡꯒ ꯃ ꯌꯥ ꯂ ꯌꯦ ꯇꯥꯡ ꯁꯣꯛ ꯁꯣꯛ ꯈꯣꯠꯅ
ꯍꯨꯝ
ꯎꯝ ꯎꯝ ꯁꯨꯏꯨꯏ ꯑꯁꯣꯟ ꯑꯁꯣꯟꯁꯦ ꯁꯨꯏꯗ ꯂꯩ ꯆꯥ ꯑꯃ ꯊꯦꯡꯖꯅꯤ꯫